ꯎꯝ
ꯑꯣ ꯏꯇꯥꯎ ꯀꯩꯗꯧꯔꯤꯒꯦ
ꯐꯝꯃꯤꯌꯦ ꯅꯪꯗꯤ
ꯑꯩꯁꯨ ꯍꯤꯞꯄꯤꯗ
ꯑꯆꯥ ꯁꯥꯗ꯭ꯔꯣꯅꯦ
ꯁꯥꯗꯦ ꯉꯁꯤꯗꯤ ꯅꯣꯡ ꯃꯝꯃꯦ ꯑꯩꯈꯣꯏ ꯃꯅꯥꯛꯇꯗꯤ
ꯑꯣ ꯅꯨꯡꯉꯥꯏꯅꯦ ꯑꯗꯨꯗꯤ
ꯅꯨꯡꯉꯥꯏꯕ꯭ꯔꯥ ꯅꯨꯡꯉꯥꯏꯇꯕ꯭ꯔꯥ ꯈꯪꯗꯦ ꯆꯥꯛ ꯆꯥꯔꯕꯣ
ꯆꯥꯈ꯭ꯔꯦ ꯑꯗꯨ ꯆꯔꯥꯐꯥꯎ ꯋꯥꯟꯈ꯭ꯔꯦ ꯍꯧꯖꯤꯛꯗ ꯆꯔꯥ ꯋꯥꯟꯗ ꯆꯔꯥ ꯋꯥꯟꯕ ꯇꯣꯛꯇ ꯉꯥꯏꯔꯤꯌꯦ
ꯀꯩ ꯃꯊꯦꯜ ꯇꯧꯔꯒꯦ
ꯑꯁ ꯍꯥꯎꯈ꯭ꯔꯕ ꯏꯤꯟꯖꯥꯡꯅꯤ ꯑꯩꯩ ꯃꯥꯏꯔꯦꯟꯅꯤ
ꯃꯥꯏꯔꯦꯟꯔꯣ
ꯎꯝ
ꯃꯥꯏꯔꯦꯟꯗꯣ ꯌꯥꯝ ꯐꯩꯌꯦ ꯍꯥꯏꯅꯦ
ꯑꯁ ꯈꯪꯗꯦꯗ ꯄꯪꯆꯥ ꯆꯥꯕꯗꯨꯅꯤ
ꯑꯁ ꯑꯗꯣ ꯑꯁ ꯑꯩꯈꯣꯏꯗꯤ ꯆꯥꯕ ꯐꯪꯗ꯭ꯔꯦꯍꯦ
ꯂꫭꯏꯔꯦꯗꯅ ꯃꯥꯏꯔꯦꯟ ꯆꯥ ꯐꯪꯗꯔꯗꯤ ꯈꯔ ꯊꯤꯜꯂꯛꯎꯔꯣ
ꯌꯥꯏꯌꯦ ꯊꯤꯟꯔꯛꯄꯁꯨ ꯌꯥꯏ
ꯃꯥꯏꯔꯦꯟꯁꯦ ꯑꯩꯈꯣꯏ ꯃꯤꯠꯀꯤꯗꯃꯛꯇ ꯌꯥꯝ ꯐꯩꯌꯦ ꯍꯥꯏꯕꯅꯦ
ꯑꯆꯥ
ꯃꯤꯠ ꯎꯝ ꯑꯗꯣ ꯅꯨꯡꯇꯤꯒꯤ ꯃꯥꯏꯔꯦꯟꯗꯤ ꯆꯥꯕꯤꯌꯨꯅꯨ ꯃꯥꯔꯛ ꯃꯥ ꯎꯝ ꯎꯝ ꯁꯣꯏꯗꯗꯤ ꯁꯣꯝꯗꯗꯤ ꯀꯩꯅꯣ ꯅꯣꯡ ꯆꯨꯕ꯭ꯔꯥ ꯀꯃꯥꯏꯅ ꯇꯧꯒꯦ
ꯑꯧ ꯅꯣꯡꯆꯨꯌꯦ ꯍꯧꯖꯤꯛ ꯑꯃꯨꯛ ꯑꯁ ꯅꯨꯡꯁꯥ ꯈꯔ ꯈꯔ ꯁꯥꯏꯌꯦ
ꯑꯠꯆꯥꯥ ꯅꯣꯡ ꯁꯥꯕꯗꯨꯅ ꯍꯦꯟꯅ ꯋꯥꯕꯅꯤ
ꯎꯝ
ꯏꯪꯕ ꯃꯐꯝꯗꯨꯅ ꯍꯦꯟꯅ ꯅꯨꯡꯉꯥꯏꯕꯅꯦ
ꯃꯥꯅꯦ
ꯆꯥꯕꯁꯨ ꯅꯨꯡꯉꯥꯏ ꯊꯛꯄꯁꯨ ꯅꯨꯡꯉꯥꯏ ꯇꯨꯝꯕꯁꯨ ꯅꯨꯡꯉꯥꯏ ꯅꯠꯇ꯭ꯔꯥ ꯏꯤꯡꯕ ꯃꯐꯝꯗꯤ
ꯎꯝ
ꯁꯥꯔꯗꯤ ꯆꯥꯛꯁꯨ ꯆꯪꯕ ꯌꯥꯗꯦ ꯂꯧꯈꯠꯄꯁꯨ ꯌꯥꯗꯦ
ꯑꯗꯨꯅꯦ
ꯎꯝ ꯉꯁꯤꯗꯤ ꯀꯥꯏ ꯆꯠꯀꯦ ꯍꯥꯏꯅ ꯈꯜꯂꯤ
ꯉꯁꯤ ꯆꯂꯣꯏꯗ
ꯌꯨꯝꯗ ꯑꯗꯨꯝ ꯍꯤꯞꯄꯒ ꯂꯩꯔꯦ ꯍꯥꯏꯔꯣ
ꯎꯝ
ꯑꯗꯨ ꯍꯦꯟꯅ ꯐꯥꯔꯦ ꯅꯨꯡꯁꯥ ꯁꯥꯕꯅꯤꯅ ꯃꯄꯥꯟ ꯊꯣꯛꯄ ꯌꯥꯗꯦ ꯀꯅꯥ ꯀꯅꯥ ꯂꯩꯔꯤꯕ
ꯑꯩꯅꯒꯥ ꯃꯊꯥꯛꯇ ꯏꯊꯟꯗꯥ ꯂꯩꯗꯥ ꯎꯝ ꯁꯥꯕꯅꯤꯅ
ꯑꯥ ꯁꯥꯕꯅꯤꯅꯀꯣ ꯎꯝ
ꯎꯝ ꯀꯩꯏꯟꯁꯥꯡ ꯆꯥꯔꯦ ꯏꯇꯥꯎ ꯅꯪꯗꯤ
ꯑꯩꯁꯦ ꯉꯁꯤꯁꯦ ꯌꯦꯟ ꯑꯣꯏꯅ ꯇꯧꯔꯦ
ꯑꯁ ꯍꯥꯎꯋꯦꯀꯣ
ꯌꯦꯟꯁ ꯆꯥꯅꯤꯡꯗꯦ ꯑꯇꯣꯞꯄ ꯁꯥ ꯆꯥꯅꯤꯡꯕ ꯑꯗꯨꯕꯨ ꯄꯩꯁꯥ ꯂꯩꯗꯕꯒꯤ ꯌꯦꯟ ꯆꯥꯕꯅꯦ
ꯑꯥ
ꯄꯩꯁꯥ ꯂꯩꯔꯗꯤ ꯑꯣꯛꯁꯥ ꯁꯟꯁꯥꯒꯨꯝꯕ ꯆꯥꯕ ꯌꯥꯕ
ꯑꫭ
ꯄꯩꯁꯥ ꯂꯩꯇꯕꯒꯤ ꯌꯦꯟ ꯑꯣꯏꯅ ꯇꯥꯔꯦ
ꯗꯥꯎ ꯌꯥꯗꯦꯗ
ꯎꯝ ꯌꯦꯟꯁꯦ ꯕꯣꯏꯂꯔ ꯑꯣꯏꯅ ꯇꯧꯕꯁꯦ ꯍꯥꯎꯗꯣꯏꯅꯤ
ꯎꯝ ꯑꯁ ꯑꯗꯨꯁꯨ ꯆꯥꯃꯥꯟꯅꯁꯨ ꯍꯥꯎꯇꯥꯕꯅꯤ
ꯍꯟꯗꯛꯁꯦ ꯕꯣꯏꯂꯔꯒꯨꯝꯕ ꯌꯣꯛꯄꯒꯨꯝꯕ ꯁꯤ ꯍꯤꯗꯥꯛ ꯀꯥꯄꯦ ꯀꯩ ꯀꯩꯅꯣ ꯑꯗꯨꯝ ꯍꯥꯏꯅꯔꯦ ꯑꯩꯁ ꯆꯥꯕꯁꯨ ꯇꯜꯂꯦ ꯑꯗꯨꯕꯨ ꯂꯧꯈꯠꯄ ꯌꯥꯗꯕꯗꯒꯤ ꯌꯦ ꯎꯄꯥꯏ ꯂꯩꯇꯔꯁꯨ ꯆꯥꯔꯤꯅꯤꯁ‌ꯦ
ꯐꯩ ꯗꯨꯁꯨ
ꯈꯤꯇꯪ ꯂꯧꯈꯠꯄꯗꯤ ꯅꯨꯡꯉꯥꯏꯌꯦꯕ
ꯎꯝ ꯑꯗꯨꯒ ꯍꯛꯆꯥꯡꯗꯤ ꯑꯁ ꯐꯠꯇꯕꯅꯤ
ꯍꯣꯏ ꯍꯛꯆꯥꯡꯒꯤꯗꯤ ꯈꯪꯗ꯭ꯔꯦ ꯇꯝꯄꯥꯛꯇ ꯂꯩꯕ꯭ꯔꯣ ꯏꯇꯧꯁꯦ ꯀꯥꯏꯗ ꯂꯩꯒꯦ
ꯑꯧ ꯃꯥꯅꯦ
ꯇꯝꯄꯥꯛꯇ ꯂꯩꯔꯤꯕꫭ
ꯎꯝ
ꯑꯠꯁꯥ ꯀꯣꯂꯦꯖ ꯇꯝꯊꯥꯔꯤꯅꯣ ꯀꯃꯥꯏ ꯀꯔꯤ ꯇꯧꯔꯒ ꯂꯩꯕ꯭ꯔꯥ
ꯇꯝꯗ‌ꯦꯗ
ꯀꫭꯂ‌ꯦꯁ ꯊꯝꯗ꯭ꯔꯦ ꯀꯔꯤ ꯍꯣꯠꯅꯕꯤꯔꯤꯒꯦ ꯏꯇꯧꯁꯦ
ꯗ ꯇꯨ ꯀꯥꯟꯐꯥꯝ ꯃꯥꯁꯤ ꯀꯗ
ꯗꯨꯀꯥꯟ ꯐꯝꯕꯅ ꯍꯦꯟꯅ ꯅꯨꯡꯉꯥꯏꯗ꯭ꯔꯣ
ꯑꯁ ꯅꯨꯉꯥꯏꯇ‌ꯦ ꯑ ꯃꯤꯂ ꯍꯥꯏꯁꯨ ꯀ ꯔꯦꯁꯄꯗ ꯇꯥꯞꯗꯇ
ꯄꯣꯠꯇꯤ ꯌꯥꯝ ꯁꯤꯠꯂꯝꯝꯃꯅꯤ
ꯏꯁ ꯁꯤꯠꯇ‌ꯦ ꯄꯣꯠ ꯁꯤꯠꯇ꯭ꯔꯒ ꯌꯥꯝ ꯁꯤꯠꯇꯕ ꯅꯣꯡꯃꯗ ꯃꯔꯛ ꯁꯣ ꯃꯤ ꯑꯃꯐꯥꯎ ꯂꯥꯛꯑꯣ ꯂꯥꯛꯑꯒꯅ ꯑꯁ ꯌꯥꯝ ꯂꯥꯛꯑꯅꯤ ꯀꯣꯔꯣꯑꫭ ꯀꯣꯔꯣꯑꫭ
ꯀꫭꯏꯔꯥꯛꯑꯔꯒ ꯀꯩꯅꯣ ꯀꯩ ꯀꯩꯅꯣ ꯆꯥꯕꯤꯌꯦ ꯅꯣꯏꯒꯤ ꯗꯨꯀꯥꯟꯗ
ꯑꯩ ꯗꯨꯀꯥꯟꯗꯤ ꯆꯦꯡ ꯈꯛꯇꯅꯤꯍꯦ
ꯀꯩ ꯀꯩ ꯌꯣꯟꯒꯦ
ꯎꯝ ꯒꫭꯗꯥꯎꯟꯅꯤ ꯆꯦꯡ ꯆꯦꯡ ꯒꫭꯗꯥꯎꯟ ꯈꯛꯇꯪꯅ‌
ꯆꯦꯡ ꯌꯣꯟꯂꯦꯕ
ꯑꯥ
ꯑꯗꯣ ꯍꯟꯗꯛꯁꯦ ꯀꯩꯅꯣ ꯆꯦꯡ ꯕꯣꯔꯥ ꯑꯃꯗꯛ ꯀꯌꯥ ꯄꯤꯒꯦ ꯐꯨꯜ ꯕꯦꯛꯗ
ꯐꯨꯜ ꯕꯦꯛꯁꯦ ꯋꯥꯟ ꯊꯥꯎꯖꯟ ꯁꯚꯦꯟ ꯍꯟꯗ꯭ꯔꯦꯠ ꯄꯟꯖꯥꯕꯇ ꯑꯗꯨꯃꯥꯏꯅ ꯆꯠꯂꯦ ꯍꯔꯤꯌꯥꯅꯥꯗꯅ ꯁꯚꯦꯟ ꯐꯤꯐꯇꯤ ꯂꯨꯄꯥ ꯌꯥꯡꯈꯩ ꯀꯥꯕ ꯋꯥꯟ ꯊꯥꯎꯖꯟ ꯁꯚꯦꯟ ꯐꯤꯐꯇꯤ ꯀꯥꯕ
ꯆ ꯆꯥ ꯆꯥꯛꯍꯥꯎꯗꯤ
ꯆꯥꯛꯍꯥꯎꯗꯤ ꯌꯣꯟꯅꯤꯗ ꯑꯩꯗꯤ ꯁꯨꯄꯔꯐꯥꯏꯅ ꯈꯛꯇꯪ ꯌꯣꯟꯅꯤ
ꯑꯠꯁꯥ ꯁꯨꯄꯔ ꯐꯥꯏꯟ ꯑꯣꯏꯅ ꯇꯧꯔꯦꯕꯀꯣ
ꯎꯝ
ꯁꯨꯄꯔ ꯐꯥꯏꯟꯗꯨꯅ ꯍꯦꯟꯅ ꯄꯥꯝꯃꯦ ꯑꯩꯁꯤ
ꯍꯣꯏ ꯄꯟꯖꯥꯞꯇꫭ ꯁꯨꯄꯔ ꯐꯥꯟ ꯄꯥꯅ ꯄ
ꯍꯛꯆꯥꯡꯒꯤꯁꯨ ꯐꯩꯗꯤꯅ ꯁꯨꯄꯔ ꯐꯥꯏꯟꯗꯤ
ꯑꯥ
ꯍꯧꯖꯤꯛ ꯀꯥꯟꯁꯦ ꯗꯥꯏꯕꯤꯦꯇꯤꯁ ꯂꯩꯕ ꯕꯤ ꯄꯤ ꯋꯥꯡꯕ ꯃꯤꯁꯤꯡꯁꯦ ꯁꯨꯄꯔ ꯐꯥꯏꯟ ꯉꯥꯛꯇ ꯆꯥꯔꯦ ꯆꯥꯛꯍꯥꯎ ꯆꯥꯕꯤ ꯌꯥꯗꯔ‌ꯦ ꯍꯥꯏꯅ
ꯑꯆꯥ
ꯆꯥꯛꯍꯥꯎ ꯆꯥꯔꯗꯤ ꯕ꯭ꯂꯠ ꯄ꯭ꯔꯦꯁꯔꯁ‌ꯦ ꯋꯥꯡꯈꯜꯂꯦ ꯑꯗꯨꯒ ꯀꯩꯅꯣ ꯎꯝ ꯁꯨꯒꯔꯒꯤ ꯁꯨꯒꯔꯁꯨ ꯋꯥꯡꯈꯠꯂꯦ ꯑꯗꯨꯒꯤ ꯗꯦꯕꯤꯇꯤꯁ ꯂꯩꯕ ꯁꯣꯝꯁꯤꯡꯁꯦ ꯆꯥꯛꯈꯥꯎ ꯆꯥꯕ ꯌꯥꯗ꯭ꯔꯦ ꯍꯥꯏꯌꯦ
ꯎꯝ
ꯏꯃꯥ ꯄꯥꯕꯨꯡꯗꯤ ꯂꯩꯔꯤꯕꯣ
ꯂꯩꯗ
ꯎꯝ ꯌꯥꯝ ꯐꯩꯅꯤ ꯑꯗꯨꯗꯤ
ꯎꯝ
ꯌꯅꯨꯡꯊꯤꯟ ꯑꯣꯏꯔꯗꯤ ꯀꯣꯏꯊꯣꯛꯄꯁꯨ ꯈꯔ ꯈꯛꯇ ꯐꯕꯅꯤ ꯍꯛꯆꯥꯡꯒꯤꯗꯃꯛꯇ
ꯑ
ꯌꯨꯝꯗ ꯍꯤꯞꯄꯒ ꯆꯥꯔ ꯂꯩꯕꯁꯨ ꯐꯠꯇꯦ ꯎꯨꯃꯪ ꯈꯤꯇꯪ ꯈꯤꯇꯪ ꯂꯥꯎꯊꯣꯛꯄꯁꯦ ꯍꯛꯆꯥꯡ ꯐꯅꯤꯉꯥꯏꯅꯤ ꯇꯕ꯭ꯔꯥ ꯏꯇꯥꯎ
ꯇꯥꯏꯗ
ꯀꯩꯗꯧ ꯋꯥꯍ ꯁꯨꯡꯒ ꯅꯁꯦ
ꯑꯩꯗ ꯀꯩꯅꯣ ꯇꯥꯕ ꯄꯨꯡ ꯌꯩꯕ ꯃꯈꯟ ꯇꯥꯕ ꯑꯗꯨ ꯀꯩ ꯑꯣꯏꯔꯅꯤ ꯇꯥꯕꯔꯝꯕꯅꯤꯅ ꯎ ꯍꯣꯡꯕꯔꯝꯃꯦ ꯑꯃꯒꯤꯒꯤ ꯂꯝꯕꯤꯗ ꯄꯨꯡ ꯆꯠꯄꯗꯣ
ꯄꯨꯡꯌꯥꯏꯅ ꯄꯨꯡꯌꯩꯕ
ꯑꯣ ꯎꯝ ꯚꯦꯟ ꯄꯥꯔꯇꯤ ꯇꯧꯔꯒ ꯂꯨꯍꯣꯡꯕꯒꯤ ꯊꯤꯜꯂꯛꯄꯗꯣ
ꯍꯣꯏ ꯈꯪꯉꯤ ꯈꯪꯉꯤ ꯄꯨꯡ ꯌꯩꯔꯒ ꯀꯩꯅꯣ
ꯑꯗꯨ ꯂꯥꯛꯄꯗꯨꯗ ꯇꯥꯔꯝꯕꯅꯤꯅ
ꯎꯝ ꯍꯣꯏ ꯍꯣꯏ ꯈꯪꯉꯦꯗ ꯑꯩꯁꯨ ꯇꯝꯄꯥꯛꯇ ꯌꯥꯝꯅ ꯀꯨꯏꯅ ꯂꯩꯔꯝꯕꯅꯤꯗ
ꯎꯝꯝ
ꯀꯣꯂꯦꯖꯇ ꯇꯝꯂꯝꯝꯕꯅꯦ ꯑꯩ ꯇꯝꯄꯥꯛꯇ
ꯑꯏꯕ
ꯇꯝꯄꯥꯛꯁꯨ ꯑꯩ ꯀꯣꯂꯦꯖꯇ ꯇꯝꯂꯝꯃꯅꯦꯕ ꯇꯝꯄꯥꯛꯇ ꯀꯩꯅ ꯃ ꯄꯟꯣꯝ ꯆ ꯈꯦꯕ ꯑꯗꯨꯃꯤꯃꯤ
ꯑ ꯇꯥꯏꯌꯦ
ꯑꯥ ꯊꯕꯛ ꯆꯤꯟꯕ ꯃꯥꯜꯂꯦꯗ
ꯑꯗꯦꯗ ꯐꯃꯝ ꯍꯥꯏꯅꯦ
ꯑ ꯇꯁꯤ ꯆ ꯆꯍꯤꯍꯤ ꯀꯌꯥ ꯁꯨꯔꯒ
ꯎꯝ ꯌꯥꯝꯝꯗꯗ ꯀꯨꯟꯃꯨꯛ ꯆꯪꯉꯦ
ꯀꯣꯟ ꯀꯣꯟ ꯀꯌꯥ
ꯀꯨꯟ
ꯇ꯭ꯋꯦꯟꯇꯤ ꯏꯔꯁ
ꯑꯦꯞꯁ
ꯑꯣ ꯑꯣ ꯌꯥꯐꯩ
ꯇꯧꯗꯤ
ꯑꯩꯗꯤ ꯈꯤꯇꯪ ꯌꯥꯝꯈ꯭ꯔꯦ
ꯍ ꯍꯣꯏ
ꯀꯩꯝ ꯀꯥꯏꯗꯦꯗ ꯌꯥ ꯑꯩ ꯑꯗꯨ ꯑꯣꯏꯔꯁꯨ
ꯎꯝ ꯇ꯭ꯋꯦꯟꯇꯤ ꯐꯥꯏꯚ ꯑꯣꯏꯔꯦ ꯇ꯭ꯋꯦꯟꯇꯤ ꯁꯤꯛꯁ ꯔꯟꯅꯤꯡ ꯑꯣꯏꯅ ꯇꯧꯔꯦ ꯍꯧꯖꯤꯛ ꯍꯧꯖꯤ ꯑꯁ ꯃꯤꯁꯤꯡꯁꯦ ꯍꯥꯏꯅ ꯍꯥꯏꯅꯤ ꯑꯩ ꯑꯍꯟ ꯃꯅꯦ ꯑꯍꯟ ꯑꯍꯟ ꯃꯥꯜꯂꯦ ꯍꯥꯏꯅ ꯑꯩ ꯑꯩꯕꯨ ꯁꯛ ꯌꯦꯡꯕ ꯑꯍꯟ ꯃꯥꯜꯂꯦ ꯍꯥꯏꯅ ꯃꯤꯅ ꯑꯍꯟ ꯃꯥꯜꯂꯦ ꯍꯥꯏꯔꯗꯤ ꯑꯩ ꯁꯥꯎꯕꯀꯣ
ꯍꯁ
ꯑꯉꯥꯡ ꯃꯥꯜꯂꯦ ꯑꯗꯤ ꯑꯩꯅ ꯍꯔꯥꯎꯕ ꯀꯔꯤꯒꯤꯅꯣ ꯈꯪꯗꯦ
ꯑꯩ ꯆꯍꯤ ꯋꯥꯇꯥ ꯗꯨꯅꯦꯍꯦ
ꯍꯥ
ꯆꯍꯤ ꯃꯇꯥꯗꯨꯅꯅꯦꯕ
ꯍꯣꯏꯅꯦ
ꯑꯍꯟ ꯃꯥꯜꯂꯦ ꯍꯥꯏꯕꯗꯤ ꯅꯨꯡꯉꯥꯏꯇꯦꯗꯅ ꯅꯁꯛ ꯊꯤꯌꯦ ꯑꯍꯟ ꯃꯥꯜꯂꯦ ꯍꯥꯏꯅꯨꯀꯣ
ꯐꯥꯗ꯭ꯔꯣ ꯑꯍꯟ ꯃꯥꯟꯕꯗꯨꯅ ꯃꯤ ꯀꯤꯅꯕ
ꯑꯩꯁ ꯑꯍꯟ ꯃꯥꯟꯕꯗꯣ ꯑꯩ ꯑꯍꯟ ꯑꯍꯟ ꯑꯍꯟꯗꯤ ꯑꯣꯏꯁꯜꯂꯛꯀꯅꯦꯕ ꯑꯗꯣ ꯍꯧꯖꯤꯛ ꯍꯧꯖꯤꯛꯇꯤ ꯇ꯭ꯋꯦꯟꯇꯤ ꯐꯥꯏꯚ ꯏꯌꯥꯔꯁ ꯍꯥꯏꯕꯁꯤ ꯆꯥꯡꯗ ꯂꯩꯔꯤꯑꯦꯕ
ꯑꯗꯨꯗꯤ ꯅꯁꯥ ꯐꯥꯅꯕ ꯈꯔ ꯈꯔ ꯗꯥꯏꯠ ꯇꯧꯁꯤꯂꯣ
ꯑꯗꯣ ꯑꯥ ꯍꯥꯏꯔꯗꯤ ꯀꯩꯅꯣ ꯑꯍꯟ ꯃꯥꯜꯂꯦ ꯅꯪ ꯐꯣꯔ ꯊꯥꯔꯇꯤ ꯐꯥꯏꯚ ꯊꯥꯔꯇꯤ ꯁꯤꯛꯁ ꯃꯥꯜꯂꯦ ꯍꯥꯏꯅ ꯑꯩꯉꯣꯟꯗ ꯍꯥꯏꯕ ꯑꯩꯅ ꯅꯨꯉꯥꯏꯇꯦꯕ ꯑꯩꯗꯤ ꯇ꯭ꯋꯦꯟꯇꯤ ꯐꯥꯏꯚ ꯈꯛꯇ ꯁꯣꯛꯂꯒ ꯃꯤꯁꯤꯡ ꯑꯗꯨꯗꯤ ꯊꯥꯔꯇꯤ ꯊꯥꯔꯇꯤ ꯋꯥꯟ ꯊꯥꯔꯇꯤ ꯐꯥꯏꯚ ꯊꯥꯔꯇꯤ ꯐꯥꯏꯚ ꯃꯥꯜꯂꯦ ꯍꯥꯏꯅ ꯑꯩꯉꯣꯟꯗ ꯍꯥꯏꯕ ꯑꯩꯗꯤ ꯅꯨꯡꯉꯥꯏꯔꯛꯇꯕ ꯑꯗꯨꯒꯤ
ꯑꯗꯨ ꯑꯣꯏꯁꯨ ꯌꯥꯏꯅ ꯀꯦꯝ ꯀꯥꯏꯗꯦ ꯀꯩꯅꯣ
ꯑ ꯀꯥꯏꯗꯦ ꯑꯗꯨꯕꯨꯗꯤ ꯀꯔꯤꯁꯨ ꯀꯥꯏꯗꯦ ꯑꯗꯨꯕꯨ ꯃꯤꯅ ꯉꯥꯡꯕꯁꯦ ꯑꯍꯟ ꯃꯥꯜꯂꯦ ꯍꯥꯏꯕꯁꯦ ꯋꯥꯈꯜꯁꯦ ꯅꯨꯡꯉꯥꯏꯔꯛ ꯔꯛꯇꯕ ꯍꯥꯏ ꯇꯥꯔꯦꯀꯣ ꯏꯁꯄꯤꯁꯤꯂꯤ ꯏꯁꯄꯤꯁꯤꯂꯤ ꯍꯥꯏꯔꯒ ꯅꯨ ꯅꯨꯄꯤꯁꯤꯡꯅ ꯑꯍꯟ ꯃꯥꯜꯂꯦ ꯍꯥꯏꯔꯗꯤ ꯅꯨꯡꯉꯥꯏꯔꯛꯇꯕꯀꯣ
ꯅꯨꯄꯥꯁꯤꯡꯗꯗꯤ ꯍꯥꯏꯔꯗꯤ ꯀꯦꯝꯇ ꯈꯥꯏ ꯀꯥꯏꯗꯦꯕ
ꯑꯥ ꯑꯥꯆꯥ
ꯅꯨꯄꯤꯅꯐꯥꯎ ꯑꯗꯨꯝ ꯉꯥꯡꯉꯗꯤ ꯅꯨꯡꯉꯥꯏꯔꯔꯣꯏ ꯊꯃꯣꯏ ꯁꯣꯛꯄ ꯍꯥꯏꯇꯥꯔꯦ
ꯎꯝ ꯀꯅꯥꯅꯅꯣ ꯉꯥꯡꯉꯤꯗꯣ ꯗꯨꯃꯥꯏꯅ ꯇꯧꯏꯅꯦ
ꯍ ꯅꯨꯄꯤꯁꯤꯡꯁꯨ ꯍꯥꯏꯌꯦ ꯅꯨꯄꯥꯁꯤꯡꯁꯨ ꯍꯥꯏꯌꯦ ꯈꯪꯗꯦ
ꯐꯨꯗꯠꯀꯦ
ꯍꯣꯏꯅꯦ ꯅꯪ ꯂꯩꯗꯤ ꯐꯥꯒꯗꯧꯕ
ꯑꯩ ꯐꯨꯒꯦ ꯑꯩ ꯐꯨꯒꯦ ꯃꯣꯏ ꯂꯝꯍꯦꯟꯕꯥꯁꯤꯡꯗꯣ
ꯑꯥꯏꯁ ꯅꯪ ꯂꯩꯔꯗꯤ ꯐꯥꯒꯗꯧꯕ ꯃꯣꯏ ꯐꯨꯋꯥ ꯀꯩꯅꯣ ꯊꯧꯔꯤ ꯊꯧꯔꯤ ꯄꯨꯜꯂꯒ ꯐꯨꯕ ꯌꯥꯕ
ꯎꯝ ꯅꯣꯡꯃ ꯂꯥꯛꯂꯒ ꯐꯨꯒꯦꯁꯦ ꯀꯩꯀꯥꯟꯗ ꯃꯣꯏ
ꯑꯣꯏ
ꯑꯐꯥꯎ ꯁꯥꯁꯤꯡꯁꯦ
ꯑꯗꯣ ꯑꯥ ꯅꯣꯏꯒꯤ ꯃꯤ ꯀꯌꯥꯝ ꯂꯩꯔꯤꯒꯦ ꯅꯣꯏ ꯃꯤ ꯀꯌꯥꯝ ꯂꯩꯒꯦ ꯅꯣꯏꯅ ꯏꯃꯥ ꯏꯄꯥꯅ ꯄꯣꯛꯄ
ꯒ꯭ꯌꯥꯟ ꯃꯦꯟ ꯇꯥꯗꯦꯗ ꯌꯥꯃꯟꯗꯅ
ꯌꯥꯃꯟꯕ꯭ꯔꯣꯅꯦ
ꯎꯝ
ꯑꯩꯈꯣꯏꯅ ꯌꯥꯝꯂꯝꯅꯅꯤꯗ
ꯀꯅꯥ ꯀꯅꯥ ꯂꯩꯒꯅꯤ ꯅꯪ ꯍꯧꯖꯤꯛ
ꯑꯁ ꯑꯩꯁꯦ ꯑꯩꯈꯣꯏꯒꯤ ꯏꯃꯥꯟꯅꯕ ꯑꯃꯒ ꯂꯩꯔꯤ ꯃꯥꯁꯦ ꯐꯤ ꯁꯨꯔ ꯂꯩ ꯑꯩꯅ ꯍꯤꯞꯄꯒ ꯂꯩꯕ
ꯑꯠꯆꯥꯆꯥ
ꯅꯪꯗꯤ
ꯑꯩꯁꯨ ꯍꯩꯅꯧ ꯇꯥꯔꯛꯄ ꯐꯝꯃꯤꯀꯥꯟꯗ
ꯍꯩꯅꯧ ꯍꯥꯏꯗꯤ
ꯃꯦꯡꯒꯣ
ꯑꯣ ꯍꯩꯅꯧ ꯍꯩꯅꯧ
ꯎꯝ
ꯑꯥ ꯑꯗꯣ ꯍꯩꯅꯧ ꯂꯩꯔꯤꯕꯣ
ꯍꯣꯏ ꯂꯩꯔꯤꯗ
ꯑꯁ ꯃꯇꯝ ꯃꯇꯝ ꯍꯦꯟꯕ ꯃꯥꯜꯂꯦꯗ ꯍꯩꯅꯧꯒꯤ ꯃꯇꯝꯁꯦ
ꯎꯝ ꯈꯣꯏꯔꯣꯝꯗ ꯍꯦꯟꯗ꯭ꯔꯤ ꯃꯨꯟꯗ꯭ꯔꯤ ꯈꯔ ꯈ ꯑꯦ ꯃꯨꯟꯕꯗꯤ ꯍꯧꯔꯦ ꯃꯨꯟꯕꯨꯗꯤ ꯍꯧꯔꯦ ꯆꯥꯕꯗꯣ ꯌꯥꯝ ꯆꯥꯟꯅꯗ꯭ꯔꯤ ꯍꯥꯏꯕ
ꯑꯩꯈꯣꯏꯔꯣꯝꯗꯗꯤ ꯍꯩꯉꯧꯒꯤ ꯃꯇꯝ ꯂꯣꯏꯅ ꯂꯣꯏꯔꯤꯅꯦ
ꯅꯨꯡꯉꯥꯏꯇꯦꯗꯣ
ꯍꯣꯏ ꯍꯣꯏ ꯑꯁ ꯈꯪꯗ꯭ꯔꯦ ꯍꯩꯅꯧ ꯆꯥꯕꯁꯦ ꯑꯥ ꯑꯥ ꯃꯨꯟꯕꯗꯣ ꯍꯦꯟꯅ ꯍꯥꯎꯋꯦ ꯃꯤꯁꯤꯡꯗꯤ ꯍꯩꯅꯧꯒꯤ ꯁꯤꯡꯁꯨ ꯁꯦꯝꯃꯒ ꯆꯥꯕꯁꯨ ꯂꯩꯀꯣ
ꯎꯝ